ꯑꯦ
ꯀꯩꯗꯧꯔꯝꯃꯤꯅꯣ ꯍꯧꯖꯤꯛꯄꯣ
ꯑꯩꯁꯦ ꯑꯆꯥꯄꯣꯠ ꯊꯤꯜꯂꯨꯕꯅꯦ ꯑꯩꯈꯣꯏ ꯀꯀꯥ ꯍꯣꯏꯗ ꯃꯣꯏꯒꯤ ꯑꯆꯥꯄꯣꯠ ꯂꯧꯕ ꯂꯥꯛꯄ ꯃꯤꯗꯣ ꯂꯥꯛꯄ ꯑꯗꯣ ꯑꯩꯈꯣꯏꯅ ꯑꯌꯨꯛ ꯑꯌꯨꯛꯇ ꯃꯣꯏꯅ ꯃꯁꯤꯡ ꯍꯥꯏꯔꯛꯀꯅꯦꯕꯀꯣ ꯉꯁꯤꯗꯤ ꯗꯔꯖꯟ ꯇꯔꯥꯃꯔꯤ ꯄꯤꯌꯨ ꯇꯔꯥꯉꯥ ꯄꯤꯌꯨ ꯑꯗꯨꯃꯥꯏ ꯍꯥꯏꯔꯛꯀꯅꯤ ꯑꯗꯨꯃꯥꯏꯅ ꯃꯣꯏꯅ ꯑꯃꯨꯛ ꯑꯩꯈꯣꯏꯗ ꯐꯣꯟ ꯇꯧꯔ ꯍꯥꯏꯕꯤꯔꯛꯄ ꯑꯗꯨꯒ ꯑꯩꯈꯣꯏꯅ ꯑꯃꯨꯛ ꯑꯆꯥꯄꯣꯠꯇꯣ ꯑꯃꯨꯛ ꯊꯤꯜꯂꯨꯕ ꯃꯣꯏꯗ ꯄꯣꯠ ꯂꯧꯕ ꯂꯥꯛꯄ ꯃꯤꯗꯨꯗ ꯍꯥꯞꯈꯤꯗꯣꯏꯕ ꯑꯩꯈꯣꯏꯅ ꯑꯃꯨꯛ ꯑꯗꯨꯒꯤ ꯊꯤꯜꯂꯨꯕꯒꯤ ꯍꯜꯂꯛꯇꯥ ꯉꯥꯏꯔꯤ
ꯑꯣ ꯀꯩ ꯀꯩ ꯆꯥꯔꯥꯒꯦ ꯑꯌꯨꯛꯀꯤꯗꯤ ꯀꯩꯝ ꯆꯥꯗ꯭ꯔꯤꯕ
ꯑꯌꯨꯛꯀꯤꯖꯦ ꯑꯌꯨꯛꯀꯤꯖꯦ ꯆꯝꯐꯨꯠ ꯐꯨꯠꯅꯅꯕ ꯇꯣꯔꯣꯕꯣꯠ ꯑꯝꯇꯥ ꯂꯩꯔꯨꯒꯦꯅ ꯇꯧꯕ ꯇꯣꯔꯣꯄꯣꯠꯁꯦ ꯃꯆꯦꯝꯇꯥ ꯉꯥꯏꯔꯕ ꯀꯣꯟꯅꯔꯣꯏꯗꯧꯕ ꯑꯩ ꯊꯟ ꯆꯥꯕꯑꯣꯏꯗꯤ ꯀꯣꯟꯗꯧꯕ ꯑꯗꯥ ꯃꯣꯏ ꯑꯇꯩꯁꯨ ꯑꯩꯈꯣꯏ ꯗꯥ ꯍꯣꯏ ꯀꯩꯍꯣꯏ ꯃꯌꯥꯝꯁꯨ ꯈꯥꯒꯥ ꯆꯥꯒꯦ ꯍꯥꯏꯔꯛꯑꯒꯗꯤ ꯁꯨꯀꯣꯟ ꯀꯣꯟꯅꯔꯣꯏꯗꯕ ꯄꯣꯠꯇꯣ ꯑꯗꯨꯒꯤ ꯑꯃꯇꯥ ꯂꯩꯔꯨꯒꯦꯅ ꯊꯣꯛꯎꯕꯅꯦ ꯑꯥ ꯀꯩꯊꯦꯟꯗ ꯊꯣꯛꯑꯥꯕꯨꯗꯤ ꯐꯪꯅꯤꯕ ꯑꯩꯈꯣꯏ ꯊꯪꯅꯕ ꯀꯩ ꯀꯥꯁꯤꯗ ꯎꯝ ꯀꯩꯅꯣ ꯄꯣꯛꯐꯝ ꯐꯝꯕ ꯑꯃꯥ ꯑꯅꯤ ꯂꯩꯌꯦꯕ ꯑꯗꯨꯗ ꯑꯝꯇꯥ ꯌꯥꯎꯗ ꯃꯣꯏ ꯉꯁꯤ ꯀꯩꯊꯦꯜ ꯆꯠ ꯀꯥꯗꯦꯌꯦ ꯑꯗꯨꯒꯤ ꯑꯝꯇꯥ ꯌꯥꯎꯔꯝꯗ꯭ꯔꯦ ꯆꯝꯐꯨꯠ ꯐꯨꯠꯄ ꯌꯥꯕ ꯗꯁꯥ ꯀꯨꯁꯥ ꯑꯣꯏꯔꯁꯨ ꯌꯥꯏꯌꯦ ꯍꯥꯏꯕ ꯑꯗꯨꯁꯨ ꯌꯥꯎꯗꯕ ꯈꯣꯡꯗ꯭ꯔꯨꯝ ꯐꯪꯉꯤ ꯌꯥꯎꯗꯕꯤ ꯑꯗꯨꯝ ꯑꯗꯨꯝ ꯍꯜꯂꯛꯑꯦ ꯎꯄꯥꯏ ꯂꯩꯇꯦ ꯀꯩꯝ ꯆꯥꯗ꯭ꯔꯤ
ꯍꯣꯏ ꯆꯝꯐꯨꯠꯀꯨꯝꯕꯗꯤ ꯇꯣꯔꯣꯕꯣꯠꯅ ꯍꯦꯟꯅ ꯆꯥꯅꯕꯅꯦ ꯑꯗꯨꯒ ꯈꯣꯡꯗ꯭ꯔꯨꯝ ꯒꯨꯝꯕꯖꯦ ꯀꯩꯁꯨ ꯌꯥꯝ ꯄꯥꯝꯕ ꯈꯣꯠꯄ ꯑꯣꯏꯗꯦꯗ ꯑꯩꯈꯣꯏ ꯁꯤꯗꯗꯤ ꯀꯩꯁꯨ ꯌꯥꯝ ꯆꯥꯟꯅꯗꯦꯕ ꯈꯣꯡꯗ꯭ꯔꯨꯝ ꯁꯤ ꯀꯩꯅꯣ ꯍꯥꯏꯕ ꯈꯪꯗꯦ ꯑꯗꯨꯝ ꯑꯦꯟꯖꯥꯡ ꯑꯣꯏꯅ ꯆꯥꯕꯗ ꯀꯩꯁꯨ ꯌꯥꯝ ꯊꯣꯡꯉꯦ ꯍꯥꯎꯇꯕꯤ ꯑꯗꯩ ꯀꯩꯅꯣ ꯇꯧꯔꯦ ꯍꯥꯎꯇꯦ ꯍꯣꯏ ꯍꯋꯥꯏ ꯃꯖꯨꯔꯤꯒꯨꯝꯕ ꯀꯩꯒꯨꯝꯕ ꯈꯔꯥ ꯍꯥꯞꯄꯒ ꯊꯣꯡꯕꯗꯤ ꯑꯗꯨꯝ ꯆꯥꯕ ꯌꯥꯏꯕꯀꯣ ꯑꯗꯨꯒ ꯈꯣꯡꯗ꯭ꯔꯨꯝ ꯑꯣꯏꯅ ꯆꯝ ꯐꯨꯠ ꯆꯥꯕ ꯀꯩꯅꯣ ꯆꯥꯕꯁꯦ ꯑꯩꯒꯤ ꯑꯣꯏꯅꯗꯤ ꯀꯥ ꯍꯦꯟꯅ ꯄꯥꯝꯗꯦꯕꯀꯣ ꯇꯣꯔꯣꯕꯣꯠꯀꯨꯝꯕ ꯑꯗꯨꯒꯨꯝꯅ ꯄꯥꯝꯕꯗꯤ ꯍꯦꯜꯂꯦ ꯍꯣꯏ ꯑꯗꯨ ꯑꯩꯁꯨ ꯉꯁꯥꯏꯗꯒꯤꯅꯦ ꯑꯌꯨꯛꯇꯣ ꯑꯩꯈꯣꯏ ꯏꯕꯦꯝꯃꯥ ꯉꯔꯥꯡ ꯂꯩꯔꯝꯕꯗꯣ ꯑꯗꯨꯗꯨꯒꯤ ꯉꯁꯤꯗꯣ ꯊꯤꯟꯕ ꯆꯠꯈꯤꯕ ꯊꯤꯟꯕ ꯍꯥꯏꯕꯗꯤ ꯃꯥꯗꯣ ꯂꯝꯕꯤꯗ ꯃꯊꯥꯡ ꯃꯊꯥꯡ ꯇꯣꯡꯉꯨꯗꯣꯏꯕ ꯌꯥꯝ ꯂꯥꯞꯄꯦ ꯑꯗꯩꯗꯨꯗ ꯊꯤꯟꯕꯤꯔꯨꯔꯦ ꯑꯗꯩ ꯃꯥꯏ ꯄꯣꯠ ꯆꯩ ꯈꯔꯥ ꯍꯥꯞꯄ ꯈꯣꯠꯄ ꯇꯧꯕꯒꯤ ꯑꯗꯨꯝ ꯍꯥꯏꯗꯤ ꯍꯣꯔꯦꯟ ꯅꯨꯡꯁꯥ ꯁꯥꯒꯠꯂꯛꯀꯥꯟꯗ ꯆꯠꯄꯗꯨꯗꯤ ꯋꯥꯗꯣꯏꯅꯤꯅ ꯀꯣ ꯀꯩꯒꯤꯅꯣ ꯍꯥꯏꯕꯗ ꯃꯣꯏ ꯀꯩꯅꯣꯁꯨ ꯑꯉꯥꯡꯁꯨ ꯀꯩꯁꯨ ꯂꯣꯏ ꯌꯥꯎꯕ ꯈꯣꯠꯄ ꯑꯣꯏꯕꯅꯤꯅꯅꯦ ꯑꯗꯨꯗꯒꯤ ꯋꯥꯏꯆꯤꯟꯅꯦꯅ ꯑꯗꯨꯝ ꯉꯟꯇꯥ ꯆꯠꯈ꯭ꯔꯣꯅ ꯍꯥꯏꯔꯥ ꯆꯥꯛ ꯆꯥꯔ ꯆꯠꯂꯟꯗꯦ ꯑꯗꯨꯝ ꯊꯥꯗꯣꯛꯈ꯭ꯔꯦ
ꯐꯔꯦ ꯐꯔꯦ ꯃꯥꯖꯨ ꯉꯍꯥꯟꯗꯩ ꯂꯩꯔꯛꯑꯕꯅꯤꯅ ꯃꯥ ꯃꯆꯥꯒꯩꯗꯣ ꯂꯣꯏ ꯄꯨꯨꯔꯥ ꯂꯥꯛꯄ꯭ꯔꯣ ꯇꯧꯏꯗꯣ
ꯃꯆꯥ ꯅꯨꯨꯄꯥꯗꯤ ꯉꯍꯥꯟ ꯃꯄꯥꯒ ꯂꯥꯛꯃꯤꯟꯅꯔ ꯑꯗꯨꯝ ꯍꯟꯒ꯭ꯔꯦ ꯑꯗꯒꯤ ꯅꯨꯄꯤꯗꯤ ꯑꯗꯨꯝ ꯆꯥ ꯂꯩꯔꯦ ꯅ ꯍꯌꯦꯡ ꯈꯥꯏꯗꯤ ꯂꯥꯛꯄꯅꯦ ꯑꯗꯨꯗꯨꯒ ꯉꯔꯥꯡ ꯐꯥꯎ ꯂꯩꯔꯝꯃꯤ
ꯎꯝ ꯑꯗꯨꯅꯤ ꯍꯥꯏꯖꯥꯦ ꯄꯨꯟꯅ ꯂꯩꯃꯤꯟꯅꯕ ꯑꯣꯏꯇꯥꯔꯗꯤ ꯐꯕ ꯑꯗꯨ ꯃꯆꯥꯅ ꯑ ꯂꯩꯍꯧꯔꯒ ꯃꯣꯏꯅ ꯁꯤ ꯂꯩꯕ ꯍꯥꯏꯗꯨꯗꯤ ꯃꯣꯏꯅ ꯂꯩꯕ ꯂꯩꯕꯗꯨ ꯒꯩꯁꯨ ꯅꯨꯡꯉꯥꯏꯔꯣꯏ ꯍꯥꯏꯕ ꯅꯨꯡꯉꯥꯏꯔꯣꯏ ꯍꯥꯏꯕꯗꯤ ꯃꯆꯥꯁꯤꯡꯒꯤ ꯄꯨꯜꯂꯞ ꯂꯩꯃꯤꯟꯅꯕꯗꯨꯅꯗꯤ ꯅꯨꯡꯉꯥꯏꯖꯩꯗꯅ ꯑꯗꯤ ꯃꯥꯁꯨ ꯆꯠꯅꯤꯡꯉꯝꯒꯅꯤ ꯍꯥꯏꯕ ꯇꯠ ꯐꯔꯦ ꯉꯟꯅ ꯆꯠꯍꯧꯔꯤꯁꯤꯅ ꯐꯔꯦ ꯏꯪꯉꯤꯉꯩ ꯈꯣꯠꯂꯤꯉꯩꯗꯨꯗ ꯎꯝ
ꯍꯧꯖꯤꯛꯇꯤ ꯅꯣꯡꯁꯤꯡ ꯆꯨꯕ ꯑꯃ ꯇꯝꯕ ꯉꯝꯗꯦ ꯑꯗꯒꯤ ꯅꯨꯡꯁꯥ ꯁꯥꯕ ꯍꯥꯏꯁꯦ ꯂꯝꯗꯨꯅ ꯅꯛꯄ ꯍꯥꯏꯗꯤ ꯐꯕꯀꯣ ꯃꯊꯥꯡ ꯃꯊꯥꯡ ꯑꯉꯥꯡ ꯑꯣꯏꯕꯅꯤꯅ ꯑꯗꯨꯝ ꯀꯩꯅꯣ ꯇꯧꯗꯣꯏꯅꯦꯅ ꯇꯧꯔꯒ ꯍꯥꯏꯗꯤ ꯁꯨꯝ ꯅꯥꯀꯟꯂꯣꯝꯗ ꯆꯠꯂꯁꯨ ꯌꯥꯏꯑꯕ ꯑꯗꯨꯒ ꯃꯌꯤꯏ ꯂꯝꯕꯤꯔꯣꯝ ꯆꯠꯄꯁꯦ ꯍꯥꯏ ꯍꯥꯏ ꯍꯥꯏꯗꯤ ꯇꯣꯡꯕꯝꯗꯨꯗ ꯌꯧꯒꯗꯣꯏꯕꯅꯤꯅ ꯑꯗꯨꯝ ꯑꯗꯨꯅ ꯐꯔꯅꯦꯅ ꯑꯗꯥꯏ ꯊꯤꯟꯕꯤꯈꯤꯕꯩ ꯋꯥꯅꯦꯗ
ꯎꯝ ꯀꯩ ꯀꯩꯗꯤ ꯆꯥꯔꯕ ꯑꯌꯨꯛꯀꯤ
ꯑꯌꯨꯛꯁꯦ ꯑꯩꯗꯤ ꯀꯩꯅꯣ ꯎꯝ ꯍꯩꯅꯧ ꯑꯃꯨꯟꯕ ꯂꯩꯔꯝꯃꯦ ꯑꯗꯨ ꯈꯔ ꯆꯥꯒꯔꯦ ꯏꯁꯤꯡ ꯈꯔꯥ ꯊꯛꯆꯤꯟꯈꯔꯦ ꯑꯇꯣꯞꯄꯗꯤ ꯆꯥꯗꯔꯤ ꯆꯥꯛꯄꯨꯗꯤ ꯂꯣꯏꯔꯦ ꯑꯗꯨꯝ ꯆꯥꯛꯇꯣ ꯑꯗꯣ ꯆꯥꯅꯤꯡꯗ꯭ꯔꯤꯅ ꯆꯥꯗ꯭ꯔꯤꯕꯀꯣ ꯑꯗꯨꯒꯤ
ꯑꯩ ꯏꯁꯤꯡꯒ ꯇꯅꯦ ꯊꯛꯏꯖꯦ ꯑ ꯀꯩꯅꯣꯕꯨꯗꯤ ꯂꯩ ꯍꯩꯅꯧ ꯑꯃꯨꯟꯕꯕꯨꯗꯤ ꯂꯩꯌꯦꯕꯀꯣ ꯑꯗ ꯍꯩꯅꯧꯗꯨꯅ ꯍꯥꯟꯅ ꯊꯥ ꯊꯥꯖꯟꯅꯤꯡꯗꯕ ꯍꯥꯏꯇꯥꯔꯦ ꯑꯩꯅ ꯀꯩꯅꯣꯝꯃ ꯍꯥꯟꯅ ꯆꯥꯅꯤꯡꯕ ꯑꯗꯨꯏ ꯃꯇꯨꯡꯗ ꯆꯥꯒꯦ ꯇꯧꯕꯅꯦꯕ ꯀꯦꯛꯄꯨꯗꯤ ꯂꯩꯌꯦ ꯑꯗꯨꯗ ꯑꯅ ꯀꯦꯛꯀꯨꯝꯕꯁꯨ ꯀꯩꯁꯨ ꯀꯌꯥ ꯊꯑꯣꯏꯅ ꯆꯥꯅꯤꯡꯕ ꯐꯥꯎꯗꯦꯕ ꯄꯥꯝꯁꯨ ꯄꯥꯝꯗꯦꯕ ꯑꯩꯉꯣꯟꯗꯁꯨ ꯀꯌꯥ ꯆꯨꯁꯟꯅꯗꯦꯕ ꯆꯥꯅꯗꯕꯅꯤꯅ ꯁꯨꯝ ꯆꯥꯅꯤꯡꯗꯕꯗꯣ ꯑꯩꯅ ꯃꯅꯥ ꯃꯁꯤꯡꯒꯤ ꯑꯣꯏꯕ ꯄꯣꯠ ꯍꯩ ꯔꯥ ꯆꯥꯅꯤꯡꯕ ꯑꯩꯅꯖꯨ
ꯑꯗꯨ ꯅꯪ ꯑꯌꯨꯛꯇꯗꯤ ꯌꯦꯔꯨꯝꯒꯨꯝꯕ ꯑꯗꯩ ꯆꯨꯖꯥꯛꯀꯨꯝꯕ ꯀꯩꯒꯨꯝꯕ ꯈꯔ ꯐꯨꯜꯂꯒ ꯑꯗꯨꯝ ꯆꯥꯕ ꯌꯥꯏ ꯑꯗꯒꯤ ꯑꯣꯏꯀꯨꯝꯕ ꯁꯦꯝ ꯂꯩꯔ ꯆꯥꯕ ꯌꯥꯏ ꯄꯣꯠꯇꯨ ꯆꯥꯎ ꯆꯥꯎ ꯍꯥꯏꯔꯅꯦ ꯑꯝꯇ ꯆꯥꯗꯦ ꯑꯗꯨꯛꯌꯥꯝ ꯐꯕꯅꯦ ꯍꯥꯏꯔꯒ ꯆꯨꯍꯤ ꯈꯔ ꯂꯧꯔꯣ ꯆꯨꯍꯤ ꯑꯁꯦꯡꯕꯗꯨ ꯇꯧꯔꯒ ꯑꯗꯨ ꯑꯗꯨꯝ ꯑꯣꯂꯥꯒꯤ ꯇꯥꯏꯞꯇ ꯑꯣꯠꯇꯨꯒ ꯑꯗꯒꯤ ꯁꯪꯒꯣꯝ ꯀꯔꯥ ꯍꯥꯞ ꯍꯥꯞꯆꯤꯜꯂꯒ ꯁꯪꯒꯣꯝ ꯍꯥꯏꯗꯤ ꯃꯍꯤꯗꯁꯨ ꯂꯩꯕꯅꯤ ꯃꯐꯣꯟꯁꯨ ꯂꯩꯕꯅꯤ ꯑꯗꯨꯝ ꯍꯥꯞꯅꯤꯡꯕ ꯑꯃ ꯍꯥꯞꯄꯣ ꯑꯂꯛ ꯐꯣꯢ ꯑꯃ ꯍꯦꯛ ꯁꯤꯖꯤꯟꯂꯒ ꯑꯗꯨꯝ ꯀꯩꯅꯣ ꯐꯣꯂꯥꯏ ꯇꯥꯏꯄꯇꯥ ꯆꯥꯔ ꯑꯗꯨꯝ ꯍꯥꯎꯁꯨ ꯍꯥꯎꯕꯅꯦ ꯄꯨꯛꯁꯨ ꯈꯥꯡꯕꯅꯦ
ꯑꯩꯅꯅꯦ ꯑꯣꯠꯇꯣ ꯆꯥꯅꯤꯡꯉꯦꯕꯀꯣ ꯑꯗꯣ ꯑꯩꯉꯣꯟꯗꯗꯤ ꯄꯛꯁꯨ ꯄꯛꯅꯩ ꯑꯩ ꯆꯥꯅꯤꯡꯉꯦ ꯄꯥꯝꯃꯦꯕꯀꯣ ꯑꯗꯨꯒꯅꯦ ꯑꯣꯠꯇꯨ ꯉꯥꯛꯇ ꯆꯥꯕꯗꯤ ꯑꯃꯨꯛ ꯑꯩꯉꯣꯟꯗ ꯍꯥꯎꯇꯦꯕ ꯁꯪꯒꯣꯝ ꯍꯥꯞꯄꯗꯨ ꯌꯥꯏꯕꯀꯣ ꯁꯪꯒꯣꯝ ꯍꯥꯞꯄꯁꯤꯅ ꯑꯃꯨꯛ ꯑꯩꯉꯣꯟꯗ ꯑꯃꯨꯛꯅꯦ ꯑꯗꯨ ꯍꯦꯛ ꯆꯥꯥꯁꯜꯂꯨꯔꯒ ꯏꯁꯥꯗꯅꯦ ꯌꯥꯝ ꯅꯨꯡꯉꯥꯏꯇꯕ ꯑꯃ ꯐꯥꯎꯋꯦ ꯍꯥꯏꯕ ꯈꯪꯕ꯭ꯔꯥ ꯑꯩ ꯍꯟꯖꯟ ꯖꯟ ꯍꯟꯖꯟꯅ ꯌꯦꯡꯉꯕꯅꯦꯕ ꯃꯁꯤꯁꯦ ꯍꯌꯦꯡ ꯑꯃꯨꯛ ꯌꯦꯡꯉꯒ ꯑꯩ ꯁꯨꯃꯥꯏꯅ ꯅꯨꯡꯉꯥꯏꯇꯕ꯭ꯔꯥ ꯌꯦꯡꯒꯦꯀꯣꯅ ꯑꯥ ꯑꯣꯠꯇꯣ ꯉꯥꯛꯇ ꯆꯥꯗꯤ ꯀꯩꯁꯨ ꯇꯧꯗꯦꯕ ꯁꯪꯒꯣꯝ ꯍꯥꯞꯆꯜꯂꯒ ꯌꯥꯟꯖꯤꯟꯅꯔ ꯆꯥꯕꯗ ꯑꯩꯉꯣꯟꯗ ꯆꯥꯟꯅꯗꯕ ꯑꯃ ꯐꯥꯎꯋꯦꯕ ꯀꯔꯤꯒꯤꯅꯣ ꯈꯪꯗꯦꯕ ꯁꯤꯖꯦ ꯉꯥꯍꯥꯋꯥꯏꯗꯤ ꯆꯥꯔꯝꯃꯤꯅꯤ ꯀꯩꯝ ꯇꯧꯗꯦꯕ ꯍꯟꯗꯛꯇꯤꯅꯦ ꯑꯗꯨꯝ ꯑꯁꯤꯟꯕ ꯀꯥꯈꯠꯂꯒ ꯈꯦꯒꯠꯂꯒ ꯑꯗꯨꯝ ꯂꯩꯌꯦꯕ ꯑꯗꯨ ꯍꯦꯛ ꯆꯥꯔꯨꯕꯗ ꯑꯗꯨꯒꯤꯅꯦꯕ ꯑꯩꯅ ꯆꯥꯗ꯭ꯔꯤꯁꯦ ꯑꯣꯠꯇꯤ ꯂꯩꯌꯦꯕ ꯁꯪꯒꯣꯝꯁꯨ ꯂꯩ ꯍꯥꯏꯕ
ꯑꯗꯨ ꯂꯐꯣꯏ ꯂꯐꯣꯏꯒꯨꯝꯕ ꯍꯥꯞꯄꯒ ꯆꯨꯍꯤꯒꯨꯝꯕ ꯍꯥꯞꯄꯒ ꯆꯥꯕ ꯑꯗꯨꯝ ꯌꯥꯔꯅꯤꯅ
ꯆꯨꯍꯤꯗꯤ ꯂꯩꯇꯦ ꯂꯐꯣꯏꯕꯨꯗꯤ ꯂꯩ ꯖꯍꯥꯥꯖꯤ ꯂꯐꯣꯏꯗꯨ ꯂꯩꯌꯦꯕ
ꯑꯩ ꯆꯨꯍꯤꯗꯨ ꯌꯦꯡꯉꯒ ꯑꯗꯨꯝ ꯍꯣꯏ ꯑꯩ ꯃꯊꯪ ꯂꯥꯛꯄꯗ ꯄꯔꯖꯨ ꯄꯨꯕꯤꯔꯛꯀꯦ ꯆꯨꯏꯍꯤꯒ ꯇꯧꯔ ꯆꯥꯔꯗꯤ ꯑꯗꯨꯝ ꯐꯣꯂꯥꯒꯤ ꯇꯥꯏꯞꯇ ꯇꯧꯔꯒ ꯑꯗꯨ ꯅꯪ ꯆꯤꯌꯥ ꯁꯤꯠꯇꯣ ꯈꯔ ꯂꯩꯔ ꯊꯝꯃꯣ ꯑꯗꯨꯗꯨꯒ ꯑꯗꯨꯁꯨ ꯈꯔ ꯇꯤꯡꯉꯒ ꯃꯥꯒꯁꯨ ꯃꯅꯥꯟ ꯃꯅꯥꯟ ꯂꯥꯎꯕ ꯑꯃ ꯊꯣꯛꯄꯅꯦꯕ ꯑꯗꯨꯗꯨꯒ ꯆꯨꯏꯍꯤꯒ ꯆꯥꯕ ꯀꯥꯟꯗ ꯑꯗꯨꯝ ꯑꯗꯨꯁꯨ ꯐꯕꯅꯦ ꯍꯛꯆꯥꯡꯁꯨ ꯐꯕ ꯑꯗꯒꯤ ꯍꯥꯎꯁꯨ ꯍꯥꯎꯕꯗ ꯑꯗꯨꯃꯥꯏꯅ ꯑꯣꯏꯗꯤ ꯑꯣꯏꯕꯅꯦ
ꯆꯤꯑꯥ ꯁꯤꯠꯇꯨꯁꯨ ꯊꯥꯛꯑꯝꯕꯅꯦ ꯃꯥꯁꯦ ꯑꯩꯅ ꯏꯁꯤꯡ ꯑꯆꯝꯕꯗ ꯑꯗꯨꯝ ꯅꯣꯡꯃ ꯑꯃ ꯇꯤꯡꯉ ꯊꯝꯃꯒ ꯑꯌꯨꯛ ꯉꯥꯟꯇꯥ ꯊꯛꯄꯅꯦꯕꯀꯣ ꯆꯤꯟ ꯁꯦꯝꯕ ꯂꯣꯏꯔ ꯀꯥꯟꯗ ꯑꯗꯣ ꯑꯗꯨꯁꯨ ꯑꯩ ꯊꯛꯄ ꯉꯝꯗꯗꯅꯅꯦ ꯃꯇꯝ ꯍꯦꯟꯗꯣꯛꯈꯤꯗꯅꯅꯦ ꯑꯗꯨꯝ ꯂꯪꯊꯣꯛꯈ꯭ꯔꯦꯕ ꯑꯗꯨꯁꯨ ꯇꯪꯈꯥꯏꯃ ꯍꯦꯟꯅ ꯌꯥꯎꯔꯒ ꯑꯩꯅ ꯄꯤꯛ ꯄꯤꯛ ꯃꯥꯒꯤ ꯄꯦꯛꯇ ꯌꯥꯝ ꯆꯥꯎꯕ ꯑꯃ ꯂꯩꯔꯨꯔꯦꯕ ꯀꯦꯖꯤ ꯃꯈꯥꯏꯔꯣꯝꯒꯤ ꯆꯥꯡ ꯍꯦꯟꯅ ꯂꯨꯝꯕ ꯑꯃ ꯂꯩꯔꯨꯔꯦꯕ ꯃꯣꯏ ꯃꯣꯏꯗꯤ ꯒ꯭ꯔꯥꯝ ꯌꯥꯡꯈꯩ ꯑꯗꯨ ꯑꯗꯨꯀꯥꯏꯅ ꯌꯥꯝ ꯂꯩꯕꯅꯦꯕ ꯑꯗ ꯑꯩꯒꯤꯗꯨꯗꯤ ꯑꯩꯅ ꯂꯩꯔꯨꯕꯗꯨꯗ ꯀꯩꯅꯣꯗꯨ ꯌꯦꯡꯍꯧꯗ꯭ꯔꯦꯕ ꯃꯥꯏ ꯒ꯭ꯔꯥꯝ ꯃꯁꯤꯡ ꯌꯦꯡꯍꯧꯗ꯭ꯔꯦꯕ ꯀꯦꯖꯤ ꯃꯈꯥꯏꯒꯤ ꯑꯣꯏꯗꯅ ꯑꯗꯨꯃꯥꯏꯅ ꯌꯥꯝ ꯀꯨꯏꯅ ꯃꯥꯏ ꯃꯇꯝꯗꯣ ꯍꯦꯟꯗꯣꯛꯈ꯭ꯔꯕ ꯊꯛꯄꯗꯤ ꯏꯇꯣꯝ ꯊꯛꯄꯅꯤꯅ ꯑꯗꯩ ꯂꯪꯊꯣꯛꯈ꯭ꯔꯦ ꯑꯗꯨꯗꯒꯤ ꯑꯗꯨꯝ ꯂꯩꯇꯗ꯭ꯔꯦꯕ ꯑꯗꯩ ꯍꯧꯖꯤꯛꯁꯦ ꯄꯣꯠ ꯆꯦꯟꯕ ꯈꯣꯠꯄ ꯇꯧꯕꯁꯦ ꯍꯞꯇꯥ ꯑꯃꯗ ꯀꯩꯗ ꯂꯥꯛꯑꯝꯕꯗꯣ ꯍꯧꯖꯤꯛ ꯁꯨꯡꯂꯥꯛ ꯂꯥꯛꯇ꯭ꯔꯦ ꯍꯥꯏꯕ ꯆꯦꯟꯈꯤꯕꯁꯤꯡꯁꯦ ꯕ꯭ꯂꯣꯀꯦꯠꯅꯦ ꯑꯗꯨꯅꯦ ꯑꯗꯥꯅꯦ ꯇꯧꯕꯒꯤꯔ ꯈꯪꯗꯦꯕ ꯑꯗꯨꯗꯨꯅ ꯄꯣꯠ ꯆꯦꯟꯗꯧꯁꯨ ꯇꯜꯂꯦ ꯍꯥꯏꯕ ꯑꯗꯩ ꯆꯥꯊꯣꯛꯑꯒ ꯂꯩꯔꯨꯒꯗꯕꯁꯨ ꯆꯠꯄꯒꯤ ꯇꯥꯏꯃꯤꯡꯁꯨ ꯐꯪꯗ꯭ꯔꯦ ꯏꯁꯥꯁꯤꯗ ꯇꯥꯟꯖꯥ ꯑꯃ ꯂꯩꯇ꯭ꯔꯦ ꯍꯥꯏꯕ ꯊꯕꯛ ꯀꯩꯀꯥꯁꯤꯅ ꯁꯨꯝ ꯆꯤꯟꯕꯒꯤ
ꯑꯗꯨꯅꯦ ꯇꯧꯔꯤꯁꯦ
ꯐꯦꯜꯅꯦ ꯍꯧꯖꯤꯛꯀꯥꯟꯗꯤ ꯄꯣꯠ ꯆꯩ ꯃꯌꯥꯝꯁꯦ ꯀꯛꯑꯦ ꯍꯥꯏꯔꯁꯨ ꯁꯨꯝ ꯃꯇꯝ ꯆꯥꯅ ꯂꯥꯛꯇꯦ ꯑꯗꯒꯤꯗꯤ ꯍꯧꯖꯤꯛ ꯑꯗꯨ ꯑꯇꯣꯞꯄ ꯗꯨꯀꯥꯟ ꯃꯌꯥꯝ ꯂꯩꯔꯤꯁꯦ ꯑꯗꯨꯗ ꯄꯣꯠ ꯆꯩꯗꯣ ꯉꯔꯥꯡ ꯂꯩꯒꯦꯅ ꯆꯠꯂꯨꯕꯅꯦ ꯀꯔꯤꯝ ꯌꯥꯎꯍꯧꯗꯦꯕꯀꯣ ꯑꯩꯈꯣꯏ ꯏꯃꯨꯡꯒꯤ ꯁꯔꯞ ꯁꯤꯖꯤꯟꯅꯕ ꯑꯗꯒꯤ ꯁꯔꯞꯁꯨ ꯑꯝꯇ ꯌꯥꯍꯧꯗꯦꯕ ꯑꯗꯒꯤ ꯈꯪꯗꯦ ꯄꯣꯠ ꯆꯩ ꯑꯝꯇ ꯐꯖꯅ ꯅꯍꯥꯟꯋꯥꯏ ꯌꯥꯝ ꯐꯪꯕ ꯑꯗꯨꯃꯥꯏꯅ ꯐꯪꯕꯗꯣ ꯑꯝꯇ ꯑꯣꯏꯗ꯭ꯔꯦꯕꯀꯣ ꯑꯗꯣ ꯈꯪꯗꯦ ꯄꯣꯠ ꯆꯩ ꯂꯩꯕꯁꯨ ꯅꯨꯡꯉꯥꯏꯇ꯭ꯔꯦ ꯑꯗꯩ ꯇꯥꯡꯁꯨ ꯇꯥꯡꯉꯦ ꯑꯗꯩ ꯀꯛꯀꯦ ꯍꯥꯏꯇꯥꯥꯔꯒꯁꯨ ꯑꯗꯨꯝ ꯀꯨꯏꯅ ꯀꯨꯏꯅ ꯆꯪꯕꯒꯤ ꯁꯨꯝ ꯇꯟꯂꯛꯄꯗꯣ ꯑꯗꯨꯃꯥꯏꯅ ꯇꯧꯗꯅ ꯇꯧꯔꯤꯅ ꯇꯧꯔꯤꯁꯦ ꯃꯈꯥ ꯂꯝꯕꯤ ꯑꯃꯨꯛ ꯊꯤꯡꯕ ꯈꯣꯠꯄ ꯇꯧꯈ꯭ꯔꯕꯅꯤꯅ ꯑꯃꯨꯛ ꯄꯨꯔꯛꯀꯗꯕꯗꯣ ꯌꯥꯗꯕꯅꯤ ꯎꯄꯥꯏ ꯂꯩꯇꯕꯀꯣ ꯑꯗꯨꯒꯤꯁꯨ ꯃꯣꯏ ꯑꯣꯏꯔꯤꯅꯤ ꯑꯗꯨꯃꯥꯏꯅꯕꯨꯗꯤ
ꯍꯟꯗꯛꯀꯤ ꯑꯩꯅ ꯀꯛꯏꯖꯦ ꯃꯥꯏ ꯀꯩꯀꯥ ꯇꯩꯅꯕꯁꯨ ꯀꯩꯝꯇ ꯂꯩꯇꯦꯅ ꯑꯗꯨ ꯃꯌꯥꯝ ꯑꯃ ꯀꯛꯑꯦ
ꯒꯤ ꯑꯃꯨꯛ ꯑꯥ ꯀꯩꯅꯣ ꯃꯥꯏ ꯇꯥꯅꯕꯁꯨ ꯑꯃꯨꯛ ꯀꯛꯑꯦ ꯑꯗꯣ ꯊꯥ ꯑꯅꯤ ꯃꯌꯥ ꯁꯨ ꯁꯨꯖꯤꯜꯂꯛꯑꯃꯅꯤꯕ ꯁꯨꯡꯌꯧ ꯌꯧꯔꯛꯇꯕꯤꯅꯦ ꯍꯥꯏꯕ ꯑꯗ ꯃꯣꯏꯅ ꯑꯩꯈꯣꯏꯅ ꯀꯛꯄ ꯅꯨꯃꯤꯠꯇꯗꯤ ꯇꯥꯔꯤꯛ ꯑꯗꯨꯛꯇ ꯁꯤ ꯄꯣꯠꯁꯦ ꯊꯨꯡꯗꯣꯏꯅꯦꯅ ꯍꯥꯏꯔꯦ ꯑꯗꯒꯤꯗꯤ ꯑꯗꯨꯝ ꯊꯨꯡꯗꯣꯏꯅꯦ ꯍꯥꯏꯔꯝꯕꯗꯒꯤ ꯃꯇꯝꯗꯨ ꯍꯦꯟꯗꯣꯛꯑꯒꯗꯤ ꯃꯣꯏꯅ ꯑꯃꯨꯛ ꯑꯗꯨꯗ ꯑꯃꯨꯛ ꯄꯥꯎ ꯑꯃꯨꯛ ꯄꯤꯔꯛꯑꯦ ꯀꯩꯅꯣ ꯃꯇꯝ ꯈꯔ ꯁꯨꯃꯥꯏꯅ ꯁꯥꯡꯗꯣꯛꯑꯅꯤ ꯑꯗꯨ ꯇꯧꯔꯅꯤꯅ ꯑꯗꯨꯒ ꯍꯥꯏꯅ ꯍꯥꯏꯅ ꯍꯧꯖꯤꯛꯐꯥꯎ ꯁꯨꯡꯌꯧ ꯌꯧꯔꯛꯇ꯭ꯔꯤꯁꯤꯅꯦꯕ ꯑꯗꯨꯅ ꯄꯣꯠ ꯆꯦꯟꯗꯧꯁꯨ ꯇꯜꯂꯦ ꯍꯥꯏꯕ ꯑꯗꯨ ꯈꯨꯛꯇꯛꯇ ꯆꯠꯂꯒ ꯂꯩꯗꯧꯁꯨ ꯐꯔꯛ ꯇꯥ ꯂꯩꯔꯦ ꯇꯧꯔꯤꯁꯦ
ꯍꯣꯏꯅꯦ ꯑꯩꯁꯨ ꯅꯍꯥꯟ ꯀꯛꯄꯗꯣ ꯅꯨꯃꯤꯠ ꯑꯗꯨꯝ ꯌꯥꯝꯗꯕꯗꯀꯣ ꯑꯗꯨꯝ ꯍꯥꯏꯗꯤ ꯍꯞꯇꯥ ꯑꯃꯗꯨꯅ ꯊꯥꯈꯥꯏ ꯥꯇꯪꯈꯥꯏ ꯐꯥꯎ ꯐꯥꯗꯕꯅꯤꯗ ꯅꯨꯃꯤꯠ ꯇꯔꯦꯠꯅꯤꯅ ꯅꯨꯃꯤꯠ ꯇꯔꯥꯅꯤ ꯐꯥꯎꯕꯥ ꯆꯪꯕꯅꯦꯕ ꯅꯍꯥꯃꯨꯛ ꯀꯛꯄꯁꯦ ꯀꯩꯅꯣ ꯊꯥ ꯑꯃ ꯃꯈꯥꯏ ꯆꯪꯕꯅꯦ ꯑꯩꯁꯦ ꯊꯧꯑꯣꯏꯅ ꯌꯦꯡꯁꯤꯜꯂꯨꯔꯒꯦꯅ ꯈꯜꯂꯕ ꯍꯥꯏ ꯌꯦꯡꯁꯤꯜꯂꯨꯔꯒ ꯈꯔ ꯅꯨꯡꯉꯥꯏꯇꯕ ꯈꯣꯏꯗꯧ ꯁꯥꯎꯒꯠꯇꯕꯗꯨ ꯎꯕꯒꯤꯀꯣ ꯑꯩ ꯊꯑꯣꯏꯅꯗꯤ ꯌꯦꯡꯁꯤꯟꯗ꯭ꯔꯦ ꯑꯗꯨꯒ ꯉꯥꯏꯔ ꯊꯋꯣꯏꯅ ꯉꯥꯏꯔ ꯌꯦꯡꯉꯅꯤ ꯍꯞꯇꯥ ꯅꯠꯇꯦ ꯊꯥ ꯑꯃ ꯃꯈꯥꯏ ꯗꯥꯏꯔꯦꯛ ꯆꯞ ꯆꯥꯅ ꯆꯪꯕ ꯋꯥꯅꯤꯗ ꯃꯣꯏ ꯄꯣꯠ ꯂꯥꯛꯄꯗꯣ ꯑꯗꯒꯤꯗꯤ ꯑꯩ ꯁꯨꯝ ꯇꯟꯈ꯭ꯔꯕ ꯄꯣꯠ ꯆꯩ ꯀꯛꯄ ꯈꯣꯠꯄ ꯇꯧꯕꯗꯣ ꯑꯗꯨꯅꯦ ꯇꯧꯔꯤꯁꯦ
ꯑꯗꯨꯗꯤ ꯅꯪ ꯑ ꯀꯩ ꯀ ꯍꯩꯅꯧꯗꯪ ꯆꯥꯔꯦꯕ ꯑꯇꯩ ꯀꯦꯝ ꯆꯥꯗ꯭ꯔꯕ
ꯆꯥꯛ ꯑꯣꯏꯅ ꯆꯥꯒꯦ ꯇꯧꯕ ꯆꯥꯛꯄꯨꯗꯤ ꯂꯣꯏꯔꯦ ꯆꯥꯛ ꯉꯔꯥꯡꯒꯤ ꯏꯟꯖꯥꯡ ꯈꯔ ꯂꯩꯌꯦ ꯉꯥꯥ ꯉꯧꯕꯁꯨ ꯂꯩꯕꯀꯣ ꯑꯗꯒꯤ ꯉꯔꯥꯡꯁꯨ ꯑꯇꯣꯞꯄ ꯏꯟꯖꯥꯡ ꯑꯃꯁꯨ ꯄꯤꯔꯝꯕ ꯀꯔꯤ ꯑꯣꯛꯀ ꯁꯟꯒ ꯊꯣꯡꯉꯦ ꯍꯥꯏꯕ꯭ꯔꯥ ꯑꯗꯨꯁꯨ ꯑꯃꯨꯛ ꯂꯩꯔꯦ ꯑꯩꯕꯨ ꯆꯥꯔꯨꯔꯦ ꯊꯥꯔꯣꯏ ꯈꯔꯥ ꯑꯝꯗꯨꯝ ꯑꯗꯨꯝ ꯁꯧꯒ꯭ꯔꯤ ꯈꯔ ꯊꯣꯡꯉꯦ ꯑꯗꯨꯒ ꯑꯗꯨꯝ ꯆꯥꯔꯒ ꯑꯗꯒꯤ ꯉꯥ ꯈꯔ ꯂꯩꯕꯗꯣ ꯑꯗꯨ ꯃꯣꯔꯣꯛ ꯃꯦꯠꯂ ꯑꯗꯨꯃꯥꯏꯅ ꯆꯥꯔꯅꯤ ꯑꯉꯥꯡ ꯈꯣꯏꯅ ꯆꯥꯖꯔꯅꯤ ꯍꯧꯖꯤꯛꯀꯥꯟꯗꯤ ꯌꯥꯗ꯭ꯔꯦꯕꯀꯣ ꯊꯥꯎꯁꯦ ꯊꯪꯅ ꯊꯪꯅ ꯅꯦ ꯑꯅꯤꯃꯛ ꯆꯥꯖꯤꯜꯂꯨꯕꯗ ꯑꯗꯨꯝ ꯈꯣꯡ ꯍꯥꯝꯕ ꯅꯨꯡꯉꯥꯏꯇꯕ ꯄꯨꯛ ꯌꯦꯛꯄ ꯄꯨꯛ ꯅꯥꯕ ꯑꯗꯨꯅ ꯇꯧꯔꯒ ꯂꯩꯕꯒꯤꯀꯣ ꯑꯗꯨꯝ ꯍꯥꯏꯅꯁꯨ ꯌꯥꯝ ꯄꯥꯝꯕ ꯈꯣꯠꯄ ꯅꯥꯍꯋꯥꯏꯗꯧꯅ ꯌꯥꯝ ꯆꯥꯅꯤꯡꯉꯦ ꯍꯥꯏꯔ ꯈꯜꯂꯒ ꯆꯥꯕ ꯈꯣꯠꯄ ꯇꯧꯕꯗꯣ ꯇꯧꯗꯔꯦꯗ ꯑꯈꯣꯏ ꯃꯌꯥꯝ ꯊꯣꯡꯃꯤꯕꯥꯒꯤ ꯍꯥꯎꯔꯝꯒꯅꯤꯀꯣ ꯍꯥꯏꯔ ꯈꯤꯇꯪꯒꯨꯝꯕ ꯇꯪꯕ ꯑꯗ ꯌꯥꯝ ꯌꯥꯝ ꯆꯥꯕ ꯅꯍꯥꯋꯥꯏ ꯇꯧꯔꯝꯃꯦꯕꯀꯣ ꯍꯧꯖꯤꯛꯇꯤ ꯃꯨꯛ ꯌꯥꯝ ꯌꯥꯝ ꯆꯥꯕꯁꯨ ꯉꯝꯗ꯭ꯔꯦ ꯀꯩꯒꯤꯅꯣ ꯈꯪꯗꯦ ꯁꯨꯝ ꯑꯍꯟ ꯑꯣꯏꯖꯤꯜꯂꯛꯄꯒꯤꯔꯥ ꯀꯩꯅꯣ ꯈꯪꯗꯦ ꯑꯗꯨꯝ ꯑꯗꯩ ꯉꯔꯥꯡꯁꯨ ꯃꯣꯏ ꯉꯥꯎꯔꯤꯀꯥꯟꯗ ꯈꯔ ꯃꯣꯏꯅ ꯃꯍꯥꯎ ꯇꯪꯉꯣꯅ ꯈꯔ ꯀꯣꯊꯔ ꯄꯤꯔꯛꯄ ꯑꯗꯨ ꯁꯨꯃꯨꯛ ꯆꯥꯖꯤꯜꯂꯨꯕꯗꯒꯤ ꯑꯗꯨꯝ ꯄꯨꯛ ꯏꯊꯟ ꯊꯟꯒꯠꯂꯒ ꯆꯥꯕ ꯌꯥꯗꯕꯒꯤꯗꯨ ꯑꯗꯨ ꯑꯗꯨꯃꯥꯏꯅ ꯇꯧꯔꯒ ꯂꯩꯒꯤꯕꯒꯤꯀꯣ ꯆꯥꯛ ꯆꯥꯏꯔꯤꯅꯦ ꯇꯧꯔꯤꯗꯣ ꯇꯧꯢꯗꯣ ꯀꯩꯁꯨ ꯌꯥꯝ ꯆꯥꯗ꯭ꯔꯦ ꯁꯂꯥꯠꯄꯨꯗꯤ ꯌꯥꯝ ꯍꯥꯎꯋꯦ ꯁꯥꯂꯥꯠꯇꯣ ꯕꯗꯥꯝ ꯅꯝꯅ ꯇꯧꯕꯒꯤ ꯑꯗꯨꯝ ꯕꯗꯥꯝꯗꯣ ꯇꯧꯔꯒ ꯍꯥꯞꯄꯒ ꯃꯆꯜ ꯁꯨꯅ ꯍꯥꯞꯄ ꯇꯧꯕꯒꯤ ꯊꯣꯏꯗꯤꯡꯒ ꯍꯥꯞꯄ ꯇꯧꯕꯒꯤ ꯁꯂꯥꯠꯇꯨ ꯏꯇꯣꯟ ꯆꯥꯁꯤꯟꯒ꯭ꯔꯦ ꯑꯗꯒꯤ ꯄꯥꯟꯒ ꯊꯥꯡꯖꯤꯡꯒ ꯑꯃꯖꯤ ꯂꯣꯟꯕ ꯑꯗꯨ ꯏꯆꯝ ꯆꯝꯃꯦ ꯈꯪꯗꯦ ꯍꯧꯖꯤꯛꯀꯥꯟꯁꯤ ꯆꯥꯕ ꯊꯛꯄꯗ ꯑꯗꯨꯝ ꯈꯔ ꯈꯔ ꯍꯥꯎꯔꯛꯇꯕꯩ ꯇꯥꯏꯞ ꯇꯔꯛꯄꯗꯣ ꯑꯗꯨꯃꯥꯏꯅ ꯇꯧꯋꯦ ꯅꯍꯥꯟꯋꯥꯏꯗꯤ ꯄꯪꯍꯥꯎꯗ ꯍꯥꯎꯔꯒ ꯄꯪꯆꯥꯗ ꯆꯥꯕꯅꯦ ꯑꯗꯨꯝ ꯃꯥꯟꯅꯗ꯭ꯔꯦ ꯍꯥꯏꯇꯥꯔꯦ
ꯑꯗꯨꯅꯤ ꯑꯩꯈꯣꯏ ꯗꯥ ꯅ ꯍꯦꯛ ꯍꯦꯛ ꯍꯥꯏꯁꯦ ꯊꯥꯏꯅ ꯊꯣꯡꯕ ꯁꯧꯒꯤ ꯊꯣꯡꯕꯗ ꯌꯥꯝ ꯍꯥꯎꯕꯅꯤ ꯑꯈꯣꯏꯃꯥꯍꯣꯏꯟ ꯊꯣꯡꯕꯗꯤ ꯌꯥꯝ ꯍꯥꯎꯕꯅꯤ꯫ ꯑꯗꯨꯗ ꯍꯪꯒꯥꯝ ꯊꯣꯡꯕꯗꯤ ꯌꯥꯝ ꯍꯥꯎꯕꯅꯤ ꯍꯋꯥꯏ ꯊꯣꯡꯕꯖꯨ ꯌꯥꯝ ꯍꯥꯎꯕꯅꯤ꯫ ꯑꯩꯅ ꯍꯥꯏꯕ ꯑꯗꯨ ꯗꯥꯗꯥ ꯑꯇꯩꯒꯤꯑꯝꯇ ꯅꯠꯇꯤꯌꯦ ꯃꯇꯝꯗꯨꯗ_ _ ꯈꯣꯏꯅꯅꯦ ꯏꯟꯈꯠꯂꯛꯄꯒꯤ ꯑꯉꯥꯡ ꯑꯣꯏꯕꯒꯤꯅꯦ ꯎꯝ ꯍꯥꯎꯔꯤꯅꯦ꯫ ꯍꯧꯖꯤꯛ ꯍꯧꯖꯤꯛ ꯅꯪꯒꯤ ꯂꯩꯔꯤꯕ ꯆꯍꯤ ꯃꯇꯥꯡꯖꯤꯗ ꯀꯩꯝ ꯍꯥꯎꯔꯛꯑꯣꯏꯗꯕꯒꯤ ꯃꯆꯥꯛ ꯉꯥꯛꯇꯅꯤ ꯑꯣꯏꯔꯛꯇꯣꯏꯖꯦ꯫ ꯑꯍꯅ ꯑꯣꯏꯔꯀꯥꯟ ꯆꯥꯕꯖꯦ ꯁꯨ_ _ ꯁꯨꯝ ꯍꯥꯎꯔꯛꯑꯣꯏꯗꯣꯏꯅꯤ ꯁꯨꯝ ꯍꯥꯎꯔꯛꯑꯣꯏꯗꯣꯏꯅꯤ ꯍꯥꯏꯕ ꯑꯗꯣ ꯃꯥꯗꯤ ꯈꯪꯗꯦꯕ꯫ ꯑꯗꯨꯒ ꯑꯈꯣꯏ ꯅꯍꯥꯋꯥꯏ ꯊꯣꯡꯕꯒ ꯃꯥꯅꯗꯦ ꯏꯃꯥꯍꯣꯏꯅ ꯊꯣꯡꯕꯗꯨꯅ ꯌꯥꯝ ꯍꯥꯎꯋꯤ ꯌꯥꯝ ꯍꯥꯎꯋꯦꯅ꯫ ꯑꯩꯅ ꯏꯃꯥꯍꯣꯏꯟ ꯊꯣꯡꯕꯒꯤ ꯑꯃꯒꯤ ꯑꯃꯒꯤ ꯑꯝꯇ ꯅꯠꯇꯦ ꯃꯥꯥꯏ ꯃꯥꯒꯤ ꯃꯇꯥꯡ ꯃꯇꯥꯡꯒꯤ ꯃꯇꯨꯡ ꯏꯟꯅ_ _ ꯏꯪꯈꯠꯂꯛꯄꯗ ꯆꯥꯒꯤꯕꯗꯨꯒ ꯍꯅꯨꯔꯕꯗ ꯆꯥꯕ ꯆꯥꯔꯛꯄꯗꯨꯒꯗꯤ_ _ ꯑꯈꯣꯏꯅ ꯊꯥꯏꯅ ꯌꯦꯟ ꯊꯣꯡ ꯆꯥꯒꯤꯕꯗꯨꯒ ꯍꯧꯖꯤꯛ ꯆꯥꯒꯤꯕꯖꯤꯒ_ _ ꯑꯗꯨꯝ ꯍꯖꯤꯛꯇꯤ ꯆꯥꯅꯤꯡꯗꯦ ꯆꯥꯅꯤꯡꯗꯦꯅ ꯑꯌꯥꯝꯕ ꯑꯣꯏꯗ꯭ꯔꯣ꯫ ꯉꯁꯥꯏ ꯃꯍꯥꯎꯗꯨꯗꯤ ꯗꯨꯝ ꯆꯄ ꯃꯥꯟꯅꯗꯣꯏꯅꯦꯕ ꯑꯗꯨꯝ꯫ ꯍꯣꯏ ꯈꯤꯖꯤꯛ ꯅꯣꯡꯃꯒꯤ ꯊꯣꯡꯕꯗ ꯈꯤꯇꯪ_ _ ꯈꯦꯠꯅꯕ ꯈꯔ ꯍꯦꯟꯅ ꯍꯥꯎꯕ ꯈꯔ ꯍꯦꯟꯅ ꯍꯥꯎꯇꯕ ꯍꯏꯗꯨꯅ ꯇꯣꯉꯥꯟꯕ ꯑ__ ꯀꯄ ꯃꯥꯏ ꯃꯥꯏꯒꯤ ꯗꯥꯎꯅꯤꯗꯅ ꯑꯗꯨ ꯅꯣꯡꯃꯒꯤ ꯊꯣꯡꯕꯗꯨ ꯈꯣꯏꯒꯤ ꯂꯥꯏꯅ ꯇꯝꯕꯅꯤꯗꯅ꯫ ꯑꯗꯨ ꯅꯠꯇꯕ_ _ ꯑꯗꯨꯅꯤ ꯑꯩꯅ ꯍꯥꯏꯅꯤꯡꯉꯤꯁꯤꯅ ꯉꯁꯥꯏꯒꯤ ꯑꯈꯣꯏꯅ_ _ ꯄꯤꯛꯏꯉꯩꯗꯗꯤ ꯄꯨꯡꯍꯥꯎꯗ ꯍꯥꯎꯋꯦꯕ ꯆꯥꯕ ꯊꯛꯄꯁꯦ ꯏꯟꯈꯠꯂꯛꯄꯩ ꯇꯥꯏꯃꯤꯡꯁꯤꯗꯗꯤ꯫ ꯍꯨꯖꯤꯛꯇꯤ ꯆꯍꯤꯗꯣ ꯑꯗꯨꯝ ꯈꯔ ꯑꯗꯨꯝ ꯂꯩꯈꯠꯂꯛꯑꯕꯅꯤꯅ ꯂꯩꯁꯜꯂꯛꯑꯕꯅꯤꯅ_ _ ꯍꯥꯟꯅꯒꯤ ꯍꯥꯎꯒꯤꯕ ꯃꯍꯥꯎꯗꯨ ꯆꯞ ꯃꯥꯟꯅ ꯂꯩꯌꯨꯗꯤ ꯌꯥꯄꯣꯟꯇꯦ ꯍꯥꯏꯕ ꯑꯗꯨꯅꯤꯗ꯫
ꯍꯣꯏ ꯐꯔꯦ ꯐꯔꯦ ꯑꯩ ꯊꯝꯒꯦꯀꯣ ꯀꯃꯨꯛ ꯇꯧꯔꯛꯀꯦ꯫
ꯍꯣ- ꯍꯣ- ꯍꯣꯏ꯫